ꯇꯥꯕ꯭ꯔꯣ ꯇꯥꯕ꯭ꯔꯣ
ꯑꯁ ꯅꯪ ꯅꯈꯣꯟꯖꯦ ꯈꯔ ꯕꯣꯂꯨꯝꯗꯨ ꯂꯩꯈꯠꯂꯣ ꯅꯈꯣꯟꯗꯨ ꯇꯥꯗ꯭ꯔꯦ
ꯑꯣ ꯑꯣ ꯂꯩꯈꯠꯂꯦ ꯂꯩꯈꯠꯂꯦ
ꯅꯈꯣꯟꯗꯣ ꯀꯟꯅ ꯉꯥꯏꯉꯣ ꯍꯥꯏꯕ
ꯑꯩꯗꯣ ꯉꯁꯤ ꯆꯥꯛ ꯆꯥꯗꯕꯩ ꯏꯅꯔꯖꯤ ꯌꯥꯎꯗꯕꯀꯣ
ꯆꯥꯁꯤꯜꯂꯣ ꯍꯧꯖꯤꯛ ꯀꯣꯜ ꯇꯧꯔꯛꯗꯕꯅꯤꯁꯦ ꯆꯥꯁꯤꯜꯂꯣ ꯃꯌꯥꯝ
ꯑꯣ ꯍꯣꯏ ꯅꯪ ꯆꯥꯛ ꯆꯥꯔꯕꯣ
ꯑꯁ ꯉꯁꯥꯏꯗꯒꯤ ꯆꯥꯛ ꯆꯔꯕꯔꯥ ꯁꯤ ꯉꯥꯛꯇ ꯑꯩ ꯑꯁ ꯋꯥꯁꯤꯜꯂꯛꯑꯦꯗ
ꯑꯣ ꯆꯥꯗ꯭ꯔꯤ ꯍꯥꯏꯕ꯭ꯔꯣ
ꯆꯥꯛꯄꯨ ꯆꯗꯔꯦꯗꯥ ꯃꯤ ꯂꯩꯇꯕꯥꯒꯤ ꯅꯪ ꯈꯟꯅꯤꯡꯕ ꯈꯜꯂꯣ
ꯑꯗꯨꯗꯤ ꯅꯪ ꯆꯥꯔꯝꯗꯧ ꯃꯥꯟꯗꯥꯕ ꯕ꯭ꯔꯦꯛꯐꯥꯁꯀꯨꯝꯕ ꯈꯛꯇꯪ ꯇꯧꯔꯝꯗꯧ ꯃꯥꯟꯕꯀꯣ
ꯀꯥꯢꯗꯥꯒꯤ ꯄꯩꯁꯥ ꯂꯩꯖꯗꯦ ꯕ꯭ꯔꯦꯛꯐꯥꯁ ꯈꯛꯇꯪ ꯇꯧꯔꯤꯉꯥꯏꯒꯤ ꯏꯅꯥ ꯈꯨꯟ ꯄꯨꯡ ꯇꯔꯦꯠ ꯃꯈꯥꯏꯗꯒꯤ ꯇꯔꯥ ꯐꯥꯎꯕ
ꯄꯤꯌꯦ ꯑꯗꯨꯗꯤꯀꯣ
ꯅꯪ ꯉꯁꯤ ꯆꯠꯇꯕ꯭ꯔꯣ ꯏꯟꯇꯔꯟꯗꯣ
ꯀꯗꯥꯏꯗꯒꯤ ꯆꯠꯇ꯭ꯔꯦꯗ ꯊꯕꯛ ꯆꯤꯜꯂꯦ ꯍꯥꯏꯌꯦ ꯑꯩꯈꯣꯏꯒꯤ ꯗꯥꯏꯔꯦꯛꯇꯔꯗꯣ
ꯑꯁ ꯃꯥꯗꯣ ꯈꯔ ꯀꯩꯅꯣ ꯇꯧꯕ ꯃꯥꯜꯂꯦꯀꯣ ꯊꯕꯛ ꯌꯥꯝ ꯆꯤꯟꯕ ꯃꯤ ꯑꯣꯏꯔꯝ
ꯍꯣꯏ ꯔꯤꯇꯥꯥꯏꯔꯠ ꯆꯠꯂꯝꯗꯥꯏꯒꯤꯀꯣ ꯊꯕꯛ ꯌꯥꯝ ꯆꯤꯡꯈꯠꯂꯛꯄ ꯆꯥꯏ ꯆꯠꯇꯧꯔꯕꯥ ꯑꯩꯈꯣꯏꯅ ꯑꯔꯣꯏꯕ ꯕꯦꯆ ꯑꯣꯏꯔꯒꯦ ꯍꯥꯏꯌꯦꯕ ꯃꯥꯅ ꯏꯟꯇꯔꯟꯗꯣ ꯅꯤꯕꯥꯗꯣ
ꯑꯁ ꯅꯣꯏꯁꯤꯗꯤ ꯀꯩꯅꯣ ꯇꯧꯋꯦꯅꯦ ꯃꯥ ꯔꯤꯇꯥꯏꯌꯔꯠ꯭ ꯅꯪ ꯅꯣꯏ ꯆꯠꯄꯗꯣ ꯏꯟꯇꯔꯟ ꯆꯠꯄ ꯅꯨꯃꯤꯠ ꯀꯌꯥꯗꯤ ꯁꯨꯈ꯭ꯔꯒꯦ
ꯇꯔꯦꯠꯅꯤ ꯁꯨꯈ꯭ꯔꯦ
ꯑꯁ ꯇꯔꯦꯠ ꯈꯛꯇꯪ ꯉꯥꯏꯔꯤꯕꯣ
ꯍꯣꯏ
ꯂꯣꯔꯦꯗꯗ
ꯊꯥ ꯀꯌꯥ ꯆꯠꯂꯛꯈꯤꯗꯧꯔꯤꯕꯅꯣ ꯈꯪꯕꯤ ꯀꯌꯥꯟ ꯇꯔꯦ ꯃꯥꯗꯤ ꯇꯥꯏꯏꯗꯤ ꯆꯠꯇ꯭ꯔꯤꯐꯥꯎ ꯆꯠꯇꯣꯔꯤꯕ꯭ꯔꯥ ꯀꯩꯅꯣ
ꯑꯁ
ꯅꯪ ꯌꯨꯝꯗ ꯑꯃꯣ ꯍꯜꯂꯛꯄ꯭ꯔꯣ ꯀꯩꯅꯣꯅꯦ
ꯑꯏ ꯑꯅ ꯂꯌꯦ
ꯑꯣ ꯑꯩꯗꯤ ꯉꯔꯥꯡ ꯅꯪ ꯌꯨꯝꯗ ꯍꯜꯂꯦ ꯍꯥꯏꯕꯩ ꯄꯥꯎ ꯇꯥꯏꯕ ꯑꯗꯨꯏꯅꯦ
ꯑꯩꯗꯣ ꯆꯠꯀꯦꯗꯤ ꯇꯧꯕꯅꯦ ꯑꯗꯣ ꯆꯠꯇꯕꯅꯗꯤ ꯐꯔꯦ ꯑꯩꯗꯣ ꯈꯜꯂꯦ
ꯍꯣꯏꯗ
ꯏꯣ ꯁꯂꯝ ꯃꯗꯤꯒꯣ ꯁꯂꯝ ꯃꯗꯤ ꯏꯄꯥꯗ ꯑꯩꯉꯣꯟꯗ ꯆꯩꯒꯗꯕ ꯃꯌꯥꯝꯅꯣ ꯈꯪꯉꯦꯕ
ꯂꯥꯜꯂꯣ ꯂꯥꯜꯂꯣ ꯕꯖꯥꯔꯗ ꯅꯛꯅ ꯂꯩꯕꯅꯤꯅ
ꯈꯪꯗꯦ ꯆꯥ ꯌꯣꯜꯂꯨꯁꯤꯔ ꯈꯪꯗꯦ
ꯌꯣꯟꯃꯤꯟꯅꯁꯦ ꯅꯪ ꯈꯔ ꯈꯔ ꯌꯣꯟꯕ ꯍꯧꯔꯣ ꯑꯗꯨꯒ ꯁꯤꯠꯂꯗꯤ ꯌꯣꯜꯂꯁꯦ ꯁꯤꯠꯇꯂꯗꯤ ꯌꯣꯟꯗꯦ
ꯌꯣꯜꯂꯁꯤꯔ ꯈꯪꯗ꯭ꯔꯦ ꯑꯩꯗꯣ ꯑꯌꯨꯛ ꯉꯟꯇꯥꯗꯣ ꯄꯣꯠ ꯌꯣꯟꯕ ꯆꯁꯤꯡꯒꯦꯀꯣ
ꯑ ꯑꯗꯨꯗꯅꯦ ꯑꯩ ꯅꯣꯡꯃ ꯃꯣꯏ ꯁꯣꯂꯔ ꯂꯦꯝ ꯀꯩꯀꯥ ꯍꯥꯏꯗꯤ ꯊꯦꯡ ꯊꯦꯡꯅ ꯄꯣꯠ ꯌꯣꯟꯕꯤꯁꯤꯡꯗꯤ ꯌꯦꯟꯕꯤꯗꯅ ꯍꯌꯦ ꯌꯦ ꯃꯣꯏꯗꯣ ꯃꯌꯥꯝ ꯃꯌꯥꯝ ꯄꯨꯔꯛꯑꯦ ꯍꯥꯏꯁꯦ ꯆꯅꯤ ꯆꯍꯨꯝꯃꯨꯛ ꯄꯨꯔꯛꯑꯦ ꯑꯗꯨꯒ ꯂꯣꯏ ꯌꯦꯟꯊꯣꯛꯑꯝꯃꯦ ꯍꯥꯏꯁꯦ ꯑꯗꯨꯗꯨꯒ ꯃꯩꯒ ꯂꯣꯏ ꯊꯜꯂꯝꯅꯦ ꯄꯩꯁꯥ ꯀꯌꯥ ꯀꯌꯥ ꯄꯤꯕꯤꯖꯥꯠꯅꯣ ꯈꯪꯗꯦ ꯃꯣꯏ ꯑꯗꯨꯃꯥꯏꯅ ꯃꯩ ꯊꯥꯟꯕꯤꯕꯒꯦ ꯄꯣꯠ ꯄꯣꯠꯐꯝꯐꯝꯒꯤ ꯃꯅꯥꯛꯇ ꯃꯩ ꯃꯆꯥ ꯃꯆꯥ ꯊꯥꯔ ꯌꯣꯂꯦꯗꯅ ꯃꯌꯥꯝ
ꯑꯗꯣ ꯎ ꯅꯨꯡꯗꯥꯡ ꯄꯨꯡ ꯑꯅꯤ ꯃꯝꯃꯤꯀꯥꯟꯗꯣ ꯄꯨꯡ ꯑꯅꯤ ꯑꯍꯨꯝ ꯇꯔ ꯀꯥ ꯅꯨꯃꯤ ꯌꯥꯃꯦ ꯐ ꯆꯥꯗꯣ
ꯑꯗꯨꯀꯥꯟꯗ ꯄꯣꯠ ꯍꯣꯡꯕ꯭ꯔꯣ
ꯔ
ꯎꯝ
ꯑꯩꯈꯣꯏꯅ ꯈ꯭ꯔꯤꯁꯃꯥꯁꯀꯤ ꯗ꯭ꯔꯦꯁꯀꯨꯝꯕ ꯂꯩꯕ ꯆꯠꯄꯗ ꯃꯤ ꯌꯥꯝꯃꯤꯗꯅ
ꯑꯥ
ꯁꯨꯃꯥꯏꯅ ꯌꯥꯝꯃꯦ
ꯑꯣꯍꯣ ꯅꯪꯁꯦ ꯕꯖꯥꯔꯒ ꯇꯣꯏꯅ ꯇꯣꯏꯅ ꯊꯣꯛꯄꯖꯥꯠꯅꯤꯅꯦ ꯑꯗꯨꯅ ꯇꯥꯛꯄꯗꯤ
ꯑꯩ ꯄꯣꯏ ꯌꯣꯟꯕ ꯆꯠꯂꯦ ꯁꯣꯏꯕꯨꯝ ꯀꯩꯀꯥꯗꯣ ꯍꯟꯗꯛꯇꯤ ꯆꯠꯇ꯭ꯔꯦꯗ ꯁꯣꯏꯕꯨꯡ ꯀꯀꯥꯗ ꯌꯣꯟꯕ ꯍꯦꯛ ꯍꯦꯛ ꯆꯠꯂꯦ ꯆꯠꯄꯗꯣꯀꯣ
ꯎꯝ
ꯑꯁ ꯑꯩꯗꯤ ꯉꯛꯈ꯭ꯔꯕꯅꯦ ꯃꯤ ꯌꯥꯝ ꯂꯩꯌꯦꯕ ꯃꯣꯏꯗꯣ ꯏꯖꯥꯡꯅ ꯐꯤ ꯂꯩꯒ ꯐꯠꯇꯕ ꯃꯤꯁꯤꯡꯁꯨ ꯑꯔꯥꯞ ꯑꯔꯥꯞꯄꯗꯒꯤ ꯐꯥꯎ ꯂꯥꯛꯑꯦ
ꯌꯥꯝ ꯐꯠꯇ꯭ꯔꯣ ꯌꯣꯟꯕ ꯅꯨꯡꯉꯥꯏꯇ꯭ꯔꯣ ꯊꯨꯅ ꯊꯨꯅ ꯁꯦꯠꯇ꯭ꯔꯣ
ꯎ ꯁꯤꯠꯄꯨꯗꯤ ꯁꯤꯠꯂꯦ ꯁꯤꯠꯇꯕ ꯃꯇꯥꯡꯁꯨ ꯌꯥꯎꯋꯦꯗ ꯑꯗꯣ ꯈꯪꯕ꯭ꯔꯥ ꯐꯤꯂꯝꯒꯨꯝꯕ ꯑꯦꯛꯇ꯭ꯔꯦꯁ ꯃꯌꯥꯝꯗꯣ
ꯎꯝ
ꯃꯧꯁꯤꯡꯗꯣ ꯑꯗꯨ ꯂꯥꯛꯄꯁꯨ ꯌꯥꯎꯋꯦ
ꯃꯣꯏꯁꯨ ꯃꯃꯟꯗꯣ ꯑꯌꯨꯛꯇ ꯍꯣꯡꯉꯦ ꯈꯪꯕꯒꯤ ꯂꯥꯛꯄ ꯑꯣꯏꯔꯝꯅꯤꯌꯦ
ꯑꯗꯨꯒꯀꯣ ꯃꯣꯏꯗꯣ ꯍꯣꯡꯉꯤꯀꯥꯟꯗ ꯃꯌꯥꯝ ꯌꯥꯝ ꯂꯩꯍꯧꯔꯒ ꯑꯣ ꯃꯣꯏꯒꯤ ꯗꯨꯀꯥꯟ ꯗꯨꯀꯥꯟꯗ ꯑꯃꯨꯛ ꯌꯣꯟꯕꯗꯣ ꯃꯣꯏ ꯌꯣꯟꯕ ꯅꯪꯅꯕ ꯃꯣꯏꯁꯨ ꯃꯣꯏꯒꯤ ꯗꯨꯀꯥꯟꯗ ꯌꯣꯟꯕ ꯅꯪꯅꯕ ꯑꯃꯨꯛ ꯂꯩꯕ ꯂꯥꯛꯄꯅꯦꯕ ꯃꯣꯏꯗꯣ
ꯎꯝ
ꯑꯗꯨꯒꯤꯅꯤ
ꯑ ꯋꯥꯈꯜꯗꯤ ꯃꯣꯏꯅ ꯑꯃꯨꯛ ꯃꯌꯥꯝ ꯂꯩꯁꯤꯜꯂꯅꯤ ꯇꯪꯈꯥꯏꯗꯒꯤ ꯇꯪꯈꯥꯏ ꯥꯡ ꯇꯥꯡꯈꯥꯏꯂ ꯌꯥꯕ ꯌꯣ ꯂꯣꯠ ꯂꯣ ꯂꯣꯠ ꯁꯨꯁꯨ ꯁꯨꯝ ꯁꯦꯠꯂꯝꯒꯅꯤꯀꯣ
ꯁꯤꯠ ꯁꯤꯠꯂꯝꯒꯅꯤ
ꯄꯥꯏꯂ ꯏꯇꯦ ꯄꯥꯏꯂ ꯏꯇꯦ
ꯍꯣꯏ ꯑ
ꯀ ꯀꯩꯗꯧꯔꯤꯅꯣ ꯍꯧꯖꯤꯛ
ꯍꯩꯔꯣ ꯆꯥꯛꯈꯣ ꯆꯥꯕ ꯇꯟꯕꯒꯤ ꯇꯨꯝꯃꯤꯅꯦ
ꯆꯥꯛ ꯆꯥꯗ꯭ꯔꯤꯕ꯭ꯔꯣ
ꯆꯥꯗ꯭ꯔꯔꯤ ꯇꯨꯝꯃꯒ ꯂꯩꯌꯦ ꯑꯩ
ꯀꯔꯝ ꯀꯟꯖꯥꯗꯅꯣ
ꯆꯥꯛ ꯈꯪꯗꯦꯅꯦ ꯑꯩꯗꯣ ꯆꯥꯛꯁꯨꯨꯗꯀꯣ ꯉꯁꯥꯏꯗꯤ ꯌꯥꯝ ꯂꯥꯝꯕꯅꯦꯕ ꯂꯥꯝꯃꯤꯀꯥꯟꯗ ꯆꯥꯗꯕꯒꯤꯀꯣ ꯑꯩꯗꯣ ꯍꯧꯖꯤꯛꯇꯤ ꯂꯥꯝꯗ꯭ꯔꯦꯕ
ꯄꯨ ꯅꯪ ꯀꯛꯆꯤꯡꯗ ꯂꯄ ꯀꯦꯗ ꯍꯜꯂꯛꯀꯦ ꯍꯥꯏꯁꯦ
ꯄꯨꯡ ꯅꯤꯄꯥꯥꯟ ꯍꯦꯜꯂꯀꯥꯟꯗ ꯍꯜꯂꯛꯑꯦ
ꯑꯁ ꯋꯥꯗ꯭ꯔꯣ ꯌ ꯃꯟꯇꯥ ꯃꯟꯇꯥ ꯍꯠꯇꯗ
ꯑꯩꯗꯤ ꯍꯧꯒꯠꯅꯤꯡꯗꯦꯕ ꯃꯤꯦꯀꯞꯄꯨꯗꯤ ꯊꯣꯛꯑꯦ ꯑꯗꯨ ꯑꯣꯏꯔꯁꯨ ꯍꯧꯒꯠꯄ ꯌꯥꯝ ꯇꯥꯟꯈ꯭ꯔꯖꯥꯠꯅꯤ ꯑꯩ
ꯄꯨꯡ ꯀꯌꯥꯃꯨꯛ ꯆꯠꯀꯦ ꯅꯪ ꯂꯩꯐꯝꯗꯌꯦ
ꯀꯣꯕꯨꯡꯗ ꯃꯉꯥ ꯇꯔꯨꯛ ꯃꯤꯅꯤꯠ ꯇꯔꯨꯛ ꯇꯔꯦꯠꯇꯒꯤ ꯁꯨꯃꯥꯏꯅ ꯊꯣꯛꯂꯛꯑꯦꯕꯀꯣ ꯑꯩꯈꯣꯏꯗꯣ ꯊꯣꯛꯣꯂꯛꯄꯗꯣ ꯀꯨꯟꯃꯨꯛꯇꯤ ꯆꯠꯂꯦ
ꯑꯣ ꯀꯣꯗꯗꯤ
ꯑꯁ ꯋꯥꯏꯑꯦ ꯌꯥꯝꯅ
ꯇꯔꯦꯠ ꯁ꯭ꯋꯥꯏ ꯁ꯭ꯋꯥꯏꯗꯒꯤꯀꯣ ꯆꯠꯂꯗꯤ ꯀꯣ ꯃꯤꯅ ꯑꯥꯗ ꯌꯧꯕꯗꯣ ꯃꯤꯅ ꯀꯨꯟꯊ꯭ꯔꯥꯒ ꯇꯔꯨꯛ ꯀꯨꯟꯊ꯭ꯔꯥ ꯇꯔꯦꯠ ꯁꯨꯃꯥꯏꯅ ꯌꯧꯋꯦꯕ
ꯑꯁ ꯋꯥꯏꯌꯦꯗ ꯍꯪꯒꯥ ꯍꯟꯗ ꯆꯠꯂꯗꯤ ꯄꯨꯡ ꯈꯥꯏ ꯍꯦ ꯆꯠꯄꯅꯦꯗ
ꯑꯩꯗꯤ ꯆꯥꯛ ꯆꯥꯗꯕꯤꯗ ꯇꯨꯝꯅꯤꯡꯈ꯭ꯔꯦ ꯑꯃꯨꯛ
ꯆꯥꯛ ꯆꯔ ꯋꯥ ꯀꯩ
ꯇꯨꯝꯅꯅꯦ
ꯃꯁꯨꯃꯒꯦ ꯍꯥꯏꯔꯣ
ꯍꯣꯏ ꯑꯃꯨꯛ ꯇꯨꯝꯅꯤꯡꯉꯦ ꯑꯩꯗꯤ ꯑꯃꯨꯛ ꯇꯨꯝꯈ꯭ꯔꯅꯤ
ꯑꯁ ꯁꯥꯃꯟꯅ ꯇꯨꯝꯃꯒ ꯆꯪꯅꯧ ꯃꯥꯜꯂꯦꯗ ꯑꯩꯗꯤ
ꯑꯣ ꯅꯣꯏꯅ ꯌꯥꯝ ꯁꯥꯕ꯭ꯔꯣ
ꯍꯧꯖꯤꯛ ꯈꯤꯇꯪ ꯁꯥꯒꯠꯂꯛꯄ ꯑꯗꯨꯒꯤꯅꯦ
ꯑꯩꯗꯤꯕꯨꯣ ꯍꯟꯗꯛꯁꯦ ꯋꯥꯔꯤ ꯂꯩꯇꯕꯀꯣ ꯋꯥꯔꯤ ꯂꯩꯃꯟꯗꯕꯒꯤꯀꯣ ꯑꯩꯗꯤꯀꯣ ꯅꯪ ꯔꯣꯅꯥꯜꯗꯣ ꯐꯦꯟꯁ ꯅꯪ ꯃꯦꯁꯤ ꯐꯦꯅ ꯑꯗꯨꯝ ꯍꯥꯏꯔꯒ ꯂꯩꯌꯦ ꯑꯩꯗꯤ
ꯎꯝ ꯁꯤ ꯋꯥꯔꯤ
ꯅꯪꯗꯤ ꯀꯅꯥ ꯄꯥꯝꯒꯦ
ꯌꯥꯝ ꯄꯥꯝꯃꯦꯗ ꯑꯩ ꯌꯦꯡꯕꯁꯨ ꯌꯦꯡꯅꯤꯡ ꯅꯠꯇꯦ ꯕꯤꯠ ꯇꯥꯗꯦ
ꯃꯣꯏꯒꯤ ꯔꯣꯅꯥꯜꯗꯣꯗꯣ ꯑꯩꯅ ꯍꯥꯏꯕꯅꯦꯕ ꯃꯣꯏꯒꯤ ꯔꯣꯅꯥꯜꯗꯣꯗꯣ ꯅꯨꯄꯤ ꯂꯣꯌꯦꯜ ꯑꯣꯏꯗꯦ ꯍꯥꯏꯕꯅꯤ ꯑꯩꯅ
ꯃꯥ ꯏꯔꯄꯤꯗ꯭ꯔꯣ
ꯃꯥꯗꯣ ꯔꯣꯅꯥꯜꯗꯣꯗꯣ ꯂꯣꯏꯌꯦꯜ ꯑꯣꯏꯗꯣꯏꯗꯅꯀꯣ ꯃꯥ
ꯑꯥ
ꯃ ꯁꯤꯗꯤ ꯂꯣꯏꯌꯦ ꯑꯣꯏꯗ ꯂꯀꯣ
ꯑꯣ ꯑꯗꯗꯒꯤ ꯑꯦꯝ ꯑꯦꯁ ꯁꯤꯗ ꯇꯧꯁꯤꯟꯈꯁꯤꯅꯦ ꯅꯩꯅ ꯈꯔꯤꯁꯦ
ꯍꯣꯏ ꯑꯩꯅ ꯃꯦꯁꯤꯗꯤ ꯂꯣꯌꯦꯔ ꯑꯣꯏꯌꯦ ꯔꯣꯅꯥꯜꯗꯣꯗꯤ ꯑꯣꯏꯗꯦ ꯍꯥꯏꯕ ꯑꯩꯅ
ꯀꯩ ꯍꯥꯏꯔꯤꯌꯦ ꯃꯣꯏꯅ ꯈꯟꯅꯔꯛꯑꯅꯤꯗꯥꯏꯗꯤ
ꯑꯣ ꯑꯦ ꯃꯣꯏꯗꯣ ꯃꯣꯏꯗꯣ ꯃꯣꯏꯗꯣ ꯊꯥꯖꯗꯅ ꯑꯩꯁꯦ ꯋꯥꯁꯦ ꯄꯪꯉꯥ ꯉꯥꯡ ꯉꯥꯡꯉꯦ ꯍꯥꯏꯌꯦ
ꯍꯥꯏꯗꯤꯗꯨ ꯂꯩꯇꯕꯅꯤꯅ ꯑꯁ ꯀꯗꯥꯏ ꯀꯗꯥꯏꯗꯒꯤ ꯋꯥꯔꯤꯅꯣ ꯂꯧꯊꯣꯛꯑꯒ ꯍꯥꯏꯕꯅꯤ ꯕꯀꯥꯏꯗꯤꯀꯣ
ꯎꯝ ꯎꯝ ꯍꯌꯦ ꯑꯩꯗꯤ ꯌꯥꯝꯅ ꯆꯥꯅꯤꯡꯉꯦ ꯑꯏꯪꯕ ꯐ꯭ꯋꯔꯤꯁ ꯃꯅꯨꯡꯗ ꯊꯝꯕ
ꯅꯪꯗꯤ ꯉꯁꯤ ꯀꯩ ꯍꯥꯏꯕꯅꯣ
ꯐ꯭ꯔꯤꯖ ꯃꯅꯨꯡꯗ ꯊꯝꯕ ꯑꯏꯪꯕ ꯆꯥꯅꯤꯡꯗ꯭ꯔꯣ
ꯑꯍ ꯁꯥꯎꯕꯅꯦ ꯆꯥꯛꯆꯥ ꯇꯣꯛꯄꯒ ꯆꯥꯕꯗꯨꯀꯣ
ꯎꯝ
ꯅꯪꯗꯤ ꯉꯁꯤ ꯀꯩ ꯌꯦꯟꯁꯥꯡ ꯆꯥꯒꯦ
ꯑ ꯉꯁꯥꯏꯗꯒꯤ ꯑꯂꯨ ꯍꯥꯏꯈ꯭ꯔ ꯑꯗꯨꯗꯤ
ꯆꯥꯔꯝꯃꯅꯤ ꯍꯥꯏꯕꯅꯦ ꯑꯩꯗꯤ ꯅꯪꯁꯦ ꯑꯂꯨ ꯑꯥꯂꯨ ꯑꯥꯂꯨ ꯀꯩꯅꯣꯅꯦ ꯑꯥꯂꯨ ꯃꯥ ꯂꯧꯕ ꯅ ꯁꯥꯛꯇꯣ
ꯑꯠꯇ ꯍꯪꯉꯅꯨ ꯍꯥꯏꯕ ꯄꯨꯟꯁꯤꯁꯦ ꯍꯣꯏ ꯑꯩꯅ ꯍ ꯁꯦ ꯂꯩꯔꯤꯈꯩ ꯑꯗꯨꯁꯦ ꯑꯗꯨꯝ ꯆꯥꯔꯒ ꯂꯩꯗꯧꯔꯕꯅꯤꯅ ꯅꯣꯏ ꯑꯗꯨꯝ ꯍꯪ ꯂꯩꯦ ꯍꯥꯏꯕ
ꯀꯥꯔꯛꯄꯗꯅ ꯍꯋꯥꯏ ꯍꯋꯥꯏ ꯍꯋꯥꯏ ꯅꯪꯅ ꯑꯁꯤ ꯀꯣꯂꯦꯖꯃꯨꯛꯇ ꯀꯥꯔꯒꯅ ꯑꯥꯂꯨ ꯑꯥꯂꯨ ꯀꯩꯅꯣ ꯅꯦ
ꯀ ꯀ ꯍꯥꯏ ꯑꯗꯨꯖꯥ ꯑꯣꯗꯗꯒꯤ ꯄꯪꯉꯅ ꯆꯗ꯭ꯔꯔꯦ ꯀꯅꯤ ꯀꯩ ꯑꯩ ꯃꯪꯗ ꯑꯩꯗꯣ ꯗ꯭ꯔꯒꯟ ꯗ꯭ꯔꯒꯟꯒꯤ ꯍꯩꯗ ꯊꯥ ꯂꯩ ꯑꯗꯨꯅꯦ
ꯑꯁ ꯑꯩꯁꯨ ꯍꯥꯏꯕ ꯑꯩ ꯍꯟꯗꯛꯁꯨ ꯂꯤꯆꯤ ꯌꯥꯝ ꯆꯥꯅꯤꯡꯉꯦ
ꯑꯣ ꯃꯣꯏ ꯑꯣꯏꯂꯝꯅꯤ ꯆꯥꯁꯤꯜꯂꯣ
ꯑꯥ
ꯌꯥꯡꯈꯩꯒꯤ ꯃꯇꯨꯝ ꯃꯆꯨꯝ ꯄꯤꯌꯥꯝ ꯑꯣꯏꯕ ꯆꯍꯣꯡ ꯆꯍꯣꯡꯅ
ꯏꯕꯦꯝꯃ ꯑꯩꯁꯦ ꯑꯍꯣꯏ ꯄꯩꯁꯥ ꯃꯌꯥꯝ ꯂꯩꯔꯗꯤ ꯂꯩꯕ ꯌꯥꯕꯅꯦ ꯑꯩꯁꯨ ꯑꯩꯒꯤ ꯈꯨꯠꯇ ꯍꯧꯖꯤꯛ ꯄꯩꯁꯥ ꯂꯩꯇꯦ
ꯈꯪꯗ꯭ꯔꯦꯗ ꯑꯩꯅ ꯀꯣꯜ ꯇꯧꯔꯨꯕ ꯃꯤ ꯈꯨꯗꯤꯡꯒꯤ ꯄꯩꯁꯥ ꯂꯩꯇꯦ ꯉꯥꯛꯇ
ꯑꯩꯒꯤꯀꯣ ꯄꯩꯁꯥꯗꯣ ꯂꯨꯄꯥ ꯆꯥꯝꯃꯃꯨꯛ ꯂꯩꯔꯝꯒꯗꯕ ꯃꯥꯜꯂꯦ ꯍꯌꯦꯡ ꯄ꯭ꯔꯦꯛꯇꯤꯀꯦꯜ ꯑꯦꯛꯖꯥꯝ ꯂꯩꯌꯦ ꯑꯗꯨꯗ ꯆꯠꯈ꯭ꯔꯅꯤ ꯑꯗꯨꯝ
ꯖꯥꯠ ꯌꯥꯝ ꯇꯧꯔꯤꯕꯅꯤ ꯁꯣꯏꯗ ꯇꯥꯕ꯭ꯔꯣ
ꯇꯌꯦ
ꯍꯩꯈꯥꯗꯤ ꯂꯣꯏꯈ꯭ꯔꯕ ꯃꯇꯝ ꯍꯩꯈꯥꯗꯤ ꯆꯥꯍꯧꯗ꯭ꯔꯕ
ꯁꯤꯅꯦ ꯍꯩꯈꯥꯁꯦ ꯀꯩꯗꯧꯈ꯭ꯔꯖꯥꯠꯅꯣ ꯑꯩ ꯃꯁꯛꯁꯨ ꯈꯪꯗꯦ ꯂꯣꯏꯈ꯭ꯔꯕ ꯃꯥꯜꯂꯦꯅ ꯑꯃ ꯑꯩ ꯈꯥꯛ ꯑꯆꯧꯕꯗꯣ ꯈꯪꯕ꯭ꯔꯣ
ꯅꯣꯏ ꯃꯃꯥꯆꯧꯕꯤ ꯈꯣꯏꯗ ꯍꯧꯕ ꯅꯠꯇ꯭ꯔꯣ
ꯑꯗꯨꯗꯤ ꯂꯣꯏꯈ꯭ꯔꯦ ꯍꯩꯈꯥ ꯃꯇꯝꯁꯦ ꯂꯣꯏꯔꯝꯗꯧ ꯃꯥꯜꯂꯦ ꯃꯆꯥꯗꯣ ꯆꯥꯕ ꯐꯪꯗꯕ ꯀꯨꯏꯔꯦꯗꯤ
ꯍ ꯆꯥꯅꯤꯡꯉꯦ ꯑꯩꯈꯣꯏ ꯏꯃꯥꯟꯅꯕꯤꯒꯤ ꯁꯣꯔꯣꯛ ꯃꯄꯥꯟꯗ ꯂꯩꯕꯗꯣ ꯍꯥꯏꯪꯗꯅ
ꯎꯝ
ꯃꯣꯏ ꯏꯃꯨꯡꯗ ꯍꯪꯉꯨꯁꯨ꯭ꯔꯗꯅ ꯃꯣꯏꯗꯤ ꯍꯩꯈꯥ ꯄꯥꯝꯕꯤ ꯌꯥꯝ ꯍꯧꯋꯅꯤꯅ
ꯄꯥꯟꯗꯕ ꯃꯥꯜꯂꯦ ꯍꯟꯗꯛꯇꯣ ꯈꯪꯗꯦꯅꯦ ꯌꯥꯟꯊꯛꯈ꯭ꯔꯕ꯭ꯔꯣ ꯈꯪꯗꯦ ꯍꯩꯈꯥꯒꯤ ꯄꯥꯛꯁꯨ ꯇꯥꯗꯕ ꯀꯨꯏꯔꯦꯅ
ꯑꯆꯧꯕꯗꯤ ꯅꯍꯥꯟꯃꯨꯛ ꯂꯩꯔꯒ ꯆꯥꯏꯑꯕꯀꯣ ꯀꯨꯏꯔꯦꯕ ꯑꯗꯨꯗꯤ ꯃꯃꯥꯡ ꯊꯥꯗꯔꯣ ꯂꯩꯔꯒ ꯆꯥꯏꯌꯦꯕ
ꯍꯧꯖꯤꯛꯀꯥꯟ ꯌꯦꯡꯅꯔꯤ ꯄꯋꯥ ꯑꯝꯗ ꯀꯌꯥ ꯀꯌꯥ ꯄꯤꯅꯔꯤꯒꯦ
ꯉꯥꯔꯤꯁꯦ ꯇꯣꯉꯥꯟ ꯇꯣꯉꯥꯜꯂꯦ ꯑꯍꯥꯎꯕꯗꯨꯅꯀꯣ ꯄꯋꯥꯗ ꯆꯥꯝꯃ ꯌꯥꯡꯈꯩ ꯁꯨꯃꯥꯏꯅ ꯄꯤꯌꯦ ꯈꯔ ꯍꯟꯊꯕꯗꯨꯅ ꯆꯥꯝꯃ ꯥꯏ ꯂꯩꯌꯦ
ꯑꯩ ꯉꯥꯔꯤ ꯑꯃꯨꯛ ꯊꯥꯍꯜꯂꯛꯇꯕ ꯌꯥꯔꯔꯣꯏ ꯉꯥꯔꯤ ꯂꯣꯟꯁꯦ
ꯑꯁ ꯅꯉꯥꯏꯇꯗ
ꯑꯣ ꯋꯥꯠꯄ ꯀ